ꯇꯥꯔꯕꯣ
ꯇꯥꯔꯦ ꯇꯥꯔꯦ
ꯀꯩ ꯍꯥꯏꯅꯣ ꯇꯥꯗ꯭ꯔꯦ
ꯀꯩꯗꯧꯔꯝꯃꯤꯅꯣꯕ ꯑ
ꯇꯨꯝꯃꯝ ꯃꯅꯤꯗ ꯇꯨꯝꯅꯤꯡꯉꯤ
ꯕꯥꯔꯣ ꯇꯥꯔ ꯂꯩꯔꯝꯃꯦꯅꯦ ꯄꯨꯡ
ꯎꯝ ꯕꯥꯔꯣ ꯇꯥꯔꯕꯒꯨꯝꯅꯤꯅꯦ
ꯍꯣꯔꯦꯟ ꯅꯤꯕꯨ ꯅꯨꯡꯉꯥꯏꯕ ꯂꯩꯇꯕꯃꯤꯅꯦ ꯅꯨꯡꯊꯤꯟꯗ ꯇꯨꯝꯂꯔꯣꯏ
ꯑ ꯍꯣꯔꯦꯟꯗꯤ ꯉꯟꯅ ꯇꯨꯝꯃꯗꯧꯅꯤ ꯌꯦꯡꯉꯣꯏ ꯕꯣꯜꯒ ꯌꯦꯡꯅꯤꯡꯗꯦ
ꯈꯔ ꯅꯨꯡꯉꯥꯏ ꯅꯨꯡꯉꯥꯏꯕ ꯈꯜꯂ ꯌꯦꯡꯗ꯭ꯔꯗꯤ
ꯑꯗꯨꯅꯦ
ꯀꯥꯅꯥ ꯀꯥꯅꯥ ꯂꯩꯃꯤꯟ ꯅꯥꯔꯤꯒꯦ ꯅꯣꯏ ꯑꯅꯤ
ꯀꯝ ꯂꯩ ꯃꯤ ꯅꯗ ꯊꯜꯂꯗ
ꯏꯊꯟ ꯢꯊꯟ ꯂꯩꯅꯕꯔꯣ
ꯇꯃ ꯇꯝ ꯏ ꯈꯅ ꯇꯥꯏ
ꯑꯥ
ꯊ ꯀꯩꯗꯧꯔꯤꯒꯦ ꯅꯪꯕꯣ ꯎꯝ ꯁ ꯁꯅꯤ
ꯑꯁꯥꯕꯗꯤ ꯀꯔꯤ ꯍꯥꯏ ꯈꯥꯪꯏ ꯐꯦꯟ ꯄꯥꯝꯗ꯭ꯔꯣ ꯅꯣꯏꯗꯤ
ꯐꯦꯟ ꯄꯥꯜꯂꯦ ꯐꯦꯟ ꯄꯥꯜ ꯑꯗꯨ ꯍꯨꯝꯃꯒꯅꯤ ꯈꯥꯡꯉꯤꯒꯦꯕꯨ ꯀꯥꯏ ꯃꯊꯛꯇꯗ ꯂꯩꯁꯜꯂꯦ
ꯁꯥꯠꯇꯣ ꯑꯃꯨꯛ ꯍꯩꯔꯛ ꯃꯗꯤ ꯑꯃꯨꯛ ꯐꯕ
ꯑ ꯃꯈꯥꯒꯤ ꯃꯈꯥꯗ ꯂꯩꯕꯗꯤ ꯙꯕ ꯃ ꯏꯊꯛ ꯂꯣꯏꯁꯜꯂꯃꯤꯅ ꯀꯔꯥꯏꯗꯒꯤ ꯂꯣꯏꯔꯦ ꯐꯨꯠ ꯇꯣꯔꯦ
ꯍꯥ ꯐꯦꯟ ꯊꯥꯕꯖꯤꯁꯨ ꯑꯃꯨꯛ ꯂꯣꯛ ꯑꯃꯨꯛ ꯊꯨꯡꯒꯦ ꯇꯧꯋꯤꯅ ꯇꯧꯋꯏꯖꯦ
ꯎꯝ ꯑꯗꯣ ꯑꯩꯗꯤ ꯍꯩꯅꯗꯦ ꯐꯦꯟ ꯑꯗꯨꯝ ꯊꯥꯔ ꯇꯨꯝꯃꯦ ꯐꯦꯟ ꯊꯥꯔꯗꯗꯤ ꯍꯩꯅꯗꯦꯕ
ꯅꯩꯅꯗ꯭ꯔꯤ ꯑꯩꯁꯨ ꯂꯣꯛ ꯊꯣꯡꯒꯠꯂꯛꯏꯁꯤꯅꯦ ꯑꯗꯨꯒ ꯑꯤꯡ ꯅꯣꯡꯁꯣꯏꯕ ꯊꯥꯔꯝꯃꯤꯅ ꯑꯤꯡꯁꯨ ꯊꯥ ꯇꯨꯝ꯭ꯔꯥ
ꯆꯨꯃꯦ ꯑꯌꯤꯡꯁꯨ ꯑꯗꯨꯝ ꯅꯣꯡꯉꯥꯥꯟꯕꯗ ꯑꯗꯨꯃꯤ ꯇꯥꯕ ꯐꯦꯟ ꯑꯗꯨꯝ ꯊꯥꯏ ꯑꯩꯈꯣꯏ ꯅꯠꯇ꯭ꯔꯗꯤ ꯀꯗꯥꯥꯏꯗꯒꯤ
ꯏꯗꯔꯁꯤꯒ
ꯑꯣꯏ ꯁꯤꯒꯦ ꯇꯧꯋꯦ ꯁꯤꯗꯅ ꯐꯤ ꯑꯅꯤ ꯑꯁꯥ ꯂꯥꯛꯇꯦꯗꯤ ꯂꯣꯏꯔꯦ
ꯄ ꯃꯦꯁꯣꯟꯗ ꯃꯤ ꯂꯊ ꯑꯣꯣꯝꯄꯗꯔꯕ
ꯑꯦ ꯇꯧꯗꯣꯔꯤꯝꯅꯦ ꯌꯥꯗ ꯌꯥꯗꯔꯒꯗꯤ ꯀꯅꯥꯅꯕꯨ ꯁꯤꯟꯕꯤ ꯂꯥꯛꯇꯣꯏꯅꯣ ꯁꯤꯗꯕꯣ
ꯑꯗꯨꯅꯦ ꯌꯥꯕꯨ ꯌꯥꯗꯔ꯭ꯗꯤ ꯗꯤ ꯎꯄꯥꯥꯏ ꯂꯩꯇ꯭ꯔꯦ
ꯌꯥꯕ ꯌꯥꯗ ꯄꯥꯏꯆ ꯑꯗꯨꯝ ꯐꯥꯛꯄꯤꯤꯟ
ꯍꯥ ꯍꯥ ꯁꯖꯥꯍ ꯄꯨꯠꯀꯦ ꯇꯧꯔꯝ ꯂꯩ ꯁ꯭ꯋꯤꯠ ꯀꯣꯔꯟ ꯈꯔ ꯄꯣꯔꯛꯑꯦ ꯅꯥ ꯁꯥꯠꯄ
ꯁꯋꯤꯠ ꯀꯣꯟ ꯗꯨꯕꯨ ꯀꯌꯥꯒꯥ ꯄꯤꯒꯦ ꯗꯨꯕꯣ
ꯍꯣꯡ ꯃꯅꯤꯗ ꯆꯥꯝꯃꯩ ꯃꯉꯥꯒ ꯇꯧꯕꯅꯤ
ꯆꯥꯝꯃꯩ ꯃꯉꯥ ꯑꯥꯕ
ꯎꯝ
ꯇꯥꯕꯅ ꯃꯥꯅ ꯇꯥꯏꯝ ꯅꯤꯅꯦ ꯅꯪꯕꯣ ꯄ ꯄ ꯇꯔꯥ ꯇꯔꯥ
ꯇꯔꯥꯄꯤ ꯌꯦ
ꯎꯝ ꯁ꯭ꯋꯥꯏꯒꯤ ꯕꯖꯥꯔꯁꯤꯡꯁꯦ ꯌꯥꯗꯕꯅꯤ ꯅꯥꯕꯥ ꯇꯥꯡꯕꯅꯤ ꯕꯣ ꯀꯃꯥꯏꯅ ꯇꯧꯕꯅꯣ ꯈꯪꯗꯦ
ꯐꯪꯗꯦ ꯑꯩꯗꯤ ꯍꯣꯡꯉꯦꯅ ꯈꯜꯂꯤꯁꯤꯗꯤ ꯇꯥꯡꯕꯣꯏꯔꯦ
ꯎꯝ ꯀꯔꯥꯏꯗꯩꯩ ꯍꯣꯡꯕ ꯐꯨꯅꯤꯡꯕ
ꯑꯗꯨꯕꯨꯗꯤ ꯃꯥꯏ ꯕꯤꯖꯤꯅꯦꯁ ꯑꯣꯏꯅ ꯇꯧꯔ ꯂꯩꯕꯅꯤꯅ
ꯎꯝ ꯁ꯭ꯋꯥꯏꯗ ꯗꯨꯀꯥꯟ ꯑꯃꯒ ꯐꯪꯉꯗꯤꯉꯣ ꯍꯤꯡꯅꯤꯅꯥ ꯄꯨꯟꯁꯤꯁꯤꯗ
ꯗꯨꯀꯥꯟ ꯇꯧꯗꯣꯏ ꯁꯤꯗꯤ
ꯑꯥ
ꯗꯨꯀꯥꯟ ꯇꯧꯗꯣꯔꯦꯕ
ꯑꯣ ꯀꯩ ꯗꯨꯀꯥꯟ ꯇꯧꯒꯦ ꯍꯥꯏꯅ
ꯆꯦꯡꯒꯤ
ꯑꯦ ꯐꯩꯑꯦꯅꯦ ꯑꯗꯨꯗꯤ
ꯗꯨꯀꯥꯟ ꯂꯩꯔꯦꯌꯦ
ꯑꯣ ꯀꯥꯏꯗ ꯇꯧꯒꯦ ꯍꯥꯏꯅꯣ
ꯁꯤ ꯕꯣꯔꯣꯏ ꯃꯈꯣꯡ ꯂꯩꯗꯨꯅ ꯃꯥꯃ ꯈꯩꯒꯤ ꯃꯣꯏ ꯃꯤꯅꯦ ꯍꯥꯏꯕ꯭ꯔꯥ ꯑꯩꯅꯣ
ꯑꯣ
ꯍꯦꯟꯊꯟꯇ ꯍꯥꯏꯒꯠꯄ ꯀꯨꯏꯗꯔ꯭ꯤ
ꯑꯣ ꯐꯔꯦꯅꯦ
ꯃꯥꯃꯥ ꯁꯤꯖꯨ ꯇꯧꯕ ꯉꯝꯕ ꯅꯨꯄꯥ ꯑꯣꯏ ꯂꯩꯔꯝꯃꯦꯅꯦ
ꯇꯧꯕ ꯉꯝꯕꯅꯤ ꯀꯩꯅꯣ ꯃꯤ ꯄꯣꯄꯔꯇꯤ ꯑꯔꯣꯏꯕꯤ ꯂꯩꯒꯥꯏꯕꯤꯅꯤ ꯀꯩꯅꯣ ꯀꯝꯐꯥꯝꯕꯨꯗꯤ ꯇꯥꯗ꯭ꯔꯤ ꯃꯣꯏꯗꯣ ꯍꯥꯏꯇꯛ ꯍꯟꯗꯛ ꯍꯩꯕꯅꯦꯅ ꯍꯥꯏꯔꯛꯄ
ꯑꯣ
ꯑꯩꯅꯁꯨ ꯎꯅꯔꯨꯁꯦ ꯅꯗꯤ ꯍꯥꯏꯈꯤꯕꯅꯤ
ꯃꯣꯏ ꯃꯤꯅꯦ ꯌꯥꯕ
ꯃꯣꯏ ꯃꯤꯅꯦ ꯍꯥꯏꯕ꯭ꯔꯥ ꯈꯪꯅꯕꯅꯦ ꯍꯥꯏꯕ꯭ꯔꯥ ꯀꯩꯅꯣꯝ ꯍꯥꯏ
ꯎꯝ
ꯍꯥꯏꯕꯗꯤ ꯁꯤꯒꯤ ꯀꯩꯅꯣꯖꯤꯅ ꯌꯥꯔꯣꯏꯕ ꯄꯩꯁꯥꯁꯤꯅ
ꯀꯥꯏꯗꯩꯅꯣ ꯁꯤ ꯄꯁꯥ ꯄꯩꯁꯥ ꯍꯥꯏꯗꯨꯏꯅꯦ ꯁꯤ ꯄꯩꯁꯥ
ꯄꯩꯁꯥꯗꯤ ꯀꯔꯤ ꯈꯤꯇꯪ ꯌꯥꯎ ꯄꯩꯁꯥ ꯁꯥ ꯌꯥꯎꯗꯕ
ꯎꯝ ꯄꯩꯈꯛ ꯌꯥꯎꯕ ꯁꯥ ꯌꯥꯎꯗꯕ
ꯀꯣꯁꯩꯗꯤ ꯁꯤꯁꯨ ꯑꯗꯨꯝ ꯇꯥꯡꯉꯦ
ꯍꯤꯡ ꯇꯥꯡꯒꯨꯝ ꯇꯥꯡꯢ ꯕꯤꯔꯥꯅꯤ ꯃꯣꯏ ꯁ꯭ꯋꯥꯁꯧ
ꯅꯪꯗ ꯆꯦꯡꯗꯤ ꯀꯌꯥ ꯂꯧꯔꯤꯒꯦ
ꯆꯦꯡꯁꯦ ꯁꯤꯅꯤ ꯈꯔ ꯇꯥꯡꯉꯤꯅꯦ
ꯄꯩꯁꯌꯥ
ꯂꯤꯁꯤꯡ ꯑꯝ ꯆꯥꯇ꯭ꯔꯦꯠ ꯌꯥꯡꯈꯩ ꯗꯨꯃꯥꯏ ꯆꯥꯡꯗꯧ
ꯊꯅ ꯀ
ꯍꯥꯟꯅꯁꯨ ꯑꯗꯨ ꯃꯥꯏꯅ ꯆꯥꯡꯁꯦ ꯍꯥꯏꯗꯤ ꯀꯩꯅꯣ ꯌꯧꯗꯦꯕ ꯍꯥꯟꯅꯩꯅ ꯑ ꯂꯤꯁꯤꯡ ꯑꯃꯒ ꯆꯥꯇ꯭ꯔꯨꯛꯀ ꯑꯗꯨꯃꯥꯏꯅ ꯑꯣꯏꯕ
ꯍꯥꯟꯅꯅ
ꯎꯝ
ꯆꯥꯕꯂ ꯃꯌꯥꯏ ꯍ‌ꯦꯟꯒꯠꯂꯕ
ꯍꯒꯠꯂꯦ
ꯗꯤꯂꯤꯚꯔꯤ ꯆꯥꯔꯁꯁꯤ ꯀꯌꯥ ꯂꯧꯒ‌ꯦ
ꯗꯤꯂꯤꯚꯔꯤ ꯆꯥꯔꯁ ꯌꯥꯡꯈꯩ ꯌꯥꯡꯈꯩ ꯂꯧꯕꯅꯤ
ꯕꯦꯃꯗꯥ
ꯅꯠꯇꯦ ꯃꯣꯏ ꯂꯥꯛꯄꯗ ꯎꯝ
ꯄꯨꯂꯞꯀꯤꯔꯣ ꯍꯥꯏꯗꯤ ꯅꯪ ꯍꯥꯏꯁꯦ
ꯑ ꯄꯨꯂꯞꯀꯤ ꯍꯥꯏꯗꯤ ꯄꯣꯠ ꯌꯥꯝꯕꯗꯤ ꯑꯣꯏꯗꯦꯍꯦ ꯒꯥꯔꯤ ꯑꯆꯧꯕꯗ ꯂꯥꯛꯑꯗꯤ ꯑꯗꯨꯒ ꯒꯥꯔꯤ ꯃꯆꯥꯗ ꯂꯥꯛꯑꯗꯤ ꯌꯥꯡꯈꯩꯅꯦꯕ
ꯃꯣꯏꯒꯤ ꯒꯔꯤꯃꯆꯥꯗꯒ ꯂꯥꯛꯄ ꯌꯥꯎꯕ꯭ꯔꯣ
ꯄꯣꯠ ꯌꯥꯝꯗ꯭ꯔꯗꯤ ꯒꯔꯤ ꯃꯆꯥ ꯂꯥꯛꯑꯦ
ꯅꯪ ꯍꯥꯏꯁꯦ ꯕꯦꯛ ꯑꯃꯒꯤꯗꯅꯕ ꯀꯩꯅꯣ ꯍꯥꯏꯁꯦ
ꯒ꯭ꯔ‌ꯦ ꯑꯅꯤ ꯑꯍꯨꯝꯒꯤ ꯍ
ꯎꯝ
ꯕꯦꯛ ꯑꯅꯤ ꯑꯍꯨꯝ ꯑꯗꯒꯤ ꯄꯣꯠ ꯆꯩ ꯑꯇꯩ ꯑꯇꯩ ꯍꯦꯟ ꯇꯦꯟ ꯂꯣꯏꯅ ꯌꯥꯎꯕꯤꯗ
ꯗꯨꯀꯥꯟꯁꯤꯅ ꯀꯗꯥꯏꯋꯥꯏꯗꯩꯅꯦꯕ
ꯕꯣꯔꯣ ꯃꯣꯏꯈꯨꯡꯒꯤ ꯑꯗꯌꯥꯢꯗ ꯑꯣꯢꯕꯅꯤ
ꯑꯇꯦꯅꯦ
ꯑꯩ ꯅꯣꯏꯒ ꯆꯤꯡꯒꯥꯏꯅ ꯍꯥꯏꯔꯛꯄ꯭ꯔꯥ ꯀꯥꯡꯄꯣꯟꯁꯤ
ꯑꯗꯨ꯭ꯏꯗꯃ ꯂꯩꯗꯤꯨꯛ ꯇꯟꯗ꯭ꯔꯣ
ꯀꯂꯅ ꯀꯗꯕꯨ ꯊꯥꯗꯅꯒꯅꯦ ꯀꯗ
ꯃꯣꯏꯒꯤꯅ ꯀꯩꯅꯣ ꯌꯥꯎꯕ꯭ꯔꯣ ꯆꯦꯡ ꯆꯥꯛ ꯑꯦꯠ ꯒ꯭ꯔꯣꯁꯔꯤ
ꯁꯔꯤ ꯨꯁꯔꯤ ꯌꯥ ꯊ ꯌꯥ
ꯑꯩꯗꯤ ꯀꯣꯠꯆꯔ ꯌꯥꯎꯔꯛꯏ
ꯎꯝ ꯆꯦꯡ ꯈꯔ ꯅꯪꯅ ꯍꯣꯡ ꯄꯤ ꯉꯝꯃꯕ ꯌꯥꯔꯦ
ꯑꯗꯨꯗꯤ ꯑꯃꯨꯛ ꯌꯥꯗꯕꯅꯦ ꯆꯤꯡꯒꯥꯏꯅꯕꯗꯤ
ꯑꯦ ꯃꯣꯏ ꯀꯩꯁꯨꯨꯝꯨ ꯍꯣꯡꯕꯤꯔꯛꯣꯏ
ꯑ
ꯃꯣꯏ ꯀꯩꯁꯨꯝ ꯍꯣꯡꯕꯤ ꯉꯝꯃꯣꯏꯕ ꯅꯪꯒꯤꯕꯨ ꯆꯦꯡ ꯍꯣꯡꯄꯤꯕ ꯆꯦꯡ ꯇꯥꯛꯍꯟꯗꯕ ꯑꯗꯨꯏꯗꯤ ꯌꯥꯔꯦ
ꯍꯥꯏꯒꯦ ꯍꯥꯏꯒꯦ ꯇꯧꯕ ꯇꯧꯔꯤ ꯇꯠꯂꯨꯏ
ꯍꯥꯥ
ꯑꯩꯗꯤ ꯍꯥꯏꯗꯤꯦ ꯍꯥꯏꯗꯤꯦ ꯇꯧ ꯇꯧ ꯇꯠꯂꯣꯏꯕ
ꯑꯗꯨꯗꯤ ꯑꯗꯨꯗꯤ ꯌꯥꯝ ꯊꯤꯌꯥ ꯑꯣ ꯔꯨꯖꯤ ꯑꯁꯤ ꯌꯥ
ꯏꯖꯦꯅ ꯍꯥꯏ ꯏꯖꯦ ꯃꯁꯆꯥ ꯅꯠꯇꯦ ꯑꯦꯐ ꯁꯤ ꯑꯥꯏꯗꯒꯤ ꯗꯥꯏꯔꯦꯛ ꯃꯣꯏꯕ ꯅꯠꯇꯦ ꯁꯥꯗ ꯂꯥꯡꯃꯣꯗ ꯑ ꯃꯣꯏꯅ ꯑꯃꯨꯛ ꯂꯩꯀꯥꯏ ꯂꯩꯀꯥꯏꯒꯤ ꯑꯃꯨꯛ ꯈꯥꯏꯗꯣꯛꯏꯗꯅ
ꯎꯝ
ꯑꯗꯨ ꯁꯞꯄ꯭ꯂꯥꯏ ꯇꯧꯕ ꯀꯥꯡꯕꯨꯅꯦꯕ
ꯎꯝ ꯌꯥꯏꯑꯦ ꯃꯣꯏꯅꯕꯨ ꯉꯝꯅꯕ ꯇꯠꯇꯅꯤꯡꯉꯥꯏ ꯄꯤꯒꯦ ꯍꯥꯏ ꯇꯥꯔꯒꯗꯤ
ꯇ ꯄ ꯃ ꯃꯇꯝ ꯌꯥꯕꯔ ꯃꯣꯏꯁ ꯍꯥꯏꯗ
ꯌꯥꯎꯅꯦ ꯇꯠꯄꯅꯤ ꯑꯗꯨ ꯑꯥꯗꯩꯅꯦ ꯃꯣꯏ ꯂ ꯁꯥꯏ ꯂꯧꯕ ꯅꯠꯇꯦ
ꯑꯗꯨ ꯃꯣꯏꯗꯤ ꯒ꯭ꯔꯣꯁꯔꯤꯅꯤꯅ ꯇꯤꯠ ꯇꯤꯠ ꯇꯧꯕ ꯑꯣꯏꯔꯝꯒꯅꯤꯌꯦ
ꯑꯦ ꯇꯤꯇꯤ ꯇꯧꯗꯝꯕꯅꯦ ꯑꯦꯦ ꯃꯣꯏꯗꯤ ꯉꯥꯛꯇꯅꯤ ꯄꯣꯠ ꯂꯧꯔꯒ ꯃꯣꯏꯗꯤ ꯉꯥꯛꯇꯅꯤ ꯄꯣꯠ ꯂꯧꯔꯁ ꯑꯩ ꯌꯣꯜꯂꯤ ꯃꯌꯥꯝꯁꯦ
ꯁꯤ ꯀꯔꯝꯕꯕꯁꯤꯅꯣ ꯑꯩ ꯈꯪꯗꯦ ꯅꯪ ꯍꯥꯏꯁꯤ
ꯑꯃꯜ ꯂꯩ ꯑꯃꯃꯜ ꯂꯩꯦ ꯒꯟ ꯁꯣꯞ ꯑꯃ ꯂꯩꯒ ꯈꯪꯕ꯭ꯔꯥ
ꯑꯝ
ꯑꯗꯔꯒꯗꯨꯗ ꯒꯥꯔꯤ ꯆꯥꯝꯃ ꯑꯃ ꯂꯩꯕꯗꯣ ꯍꯣꯏ
ꯁꯣꯝ ꯑꯁꯣꯝꯒꯤ ꯊꯣꯡꯖꯨꯔꯣꯝꯗ
ꯈꯨꯗꯣꯜ ꯂꯩꯇꯦꯡ ꯂꯩꯕꯗꯣ ꯈꯪꯕ꯭ꯔꯥ
ꯍꯥꯥ
ꯑꯗꯣ ꯏꯗ
ꯍꯣꯏꯖ ꯄꯔꯣꯏ ꯄꯔꯣꯏ ꯄꯥꯏ ꯂꯩꯕ꯭ꯔꯕ
ꯏꯁ ꯀꯥꯏꯩꯅꯣꯅꯤ ꯃꯤ ꯣꯗꯥꯝ ꯆꯟꯇꯣ ꯏꯅꯤꯃꯦ
ꯑꯁ ꯑꯗꯨꯗꯤ ꯑꯃꯨꯛ ꯅꯨꯡꯉꯥꯏꯅꯒꯗꯧ ꯇꯧꯔꯤꯗꯤꯦ
ꯎꯝ ꯈꯪꯕꯅꯠꯇ ꯀꯩꯅ ꯑꯣꯃꯣꯁꯝ ꯆꯤꯂ ꯌꯦꯗꯣ
ꯈꯪ ꯌꯦꯡꯉꯗꯤ ꯄꯣꯠꯇ ꯆꯠꯇ꯭ꯔ ꯂꯣꯏꯔꯦ
ꯄꯣꯠꯇ ꯂꯟꯗꯕ ꯄꯣꯣꯔꯍꯣꯡꯄꯤ ꯉꯝꯕ ꯂꯣꯏꯔꯦ ꯄꯒ
ꯇꯔꯥ ꯀꯨꯟꯗꯪ ꯇꯥꯕꯗ ꯁꯨꯝ ꯆꯠꯂꯛꯀꯅꯤ
ꯁꯥꯔ ꯑꯥꯦ
ꯌꯦꯡꯉꯒꯦ ꯇꯧꯕꯅꯤ ꯃꯑꯣꯡꯗꯣ
ꯌꯦ ꯀꯂꯣ ꯌꯦ ꯀꯩꯅꯣ
ꯇꯧꯕꯒꯤ ꯆꯥꯔꯖ ꯇꯧꯕꯣꯏ ꯆꯥꯥꯟꯁ ꯂꯩꯕ ꯀꯅꯗ ꯌꯦꯉꯒ
ꯎꯝ ꯅꯁꯜ
ꯇꯃ ꯇꯅꯤꯕ ꯅꯪꯒ
ꯇꯃ ꯇꯕ ꯇꯃ ꯎꯏ ꯎꯏꯔ ꯃꯅ ꯣꯜꯗꯕ ꯍꯕ ꯂꯩ ꯇꯨꯡꯉꯤꯉ ꯋꯥꯏꯑ ꯍꯛꯆꯥꯡ ꯁꯥꯕꯅꯤꯅ ꯀꯩꯝ ꯆꯠꯊꯣꯛꯅꯤꯡꯗ꯭ꯔꯦ ꯍꯛꯆꯥꯡ ꯇꯨꯝꯅꯤꯡꯉ ꯂꯩꯔꯦꯕ
ꯁꯥꯔ꯭ꯔꯥ ꯅ ꯑꯃꯨꯛ ꯁꯥꯏ ꯍꯥꯏꯕꯤ ꯅꯣꯡ ꯁꯨꯕ꯭ꯔꯥ ꯑꯃꯨꯛ ꯅꯣꯡ ꯁꯨꯏ ꯍꯥꯏꯕꯤ
ꯃꯥꯅꯦ ꯃꯥ ꯃꯤꯑꯣꯏꯕꯩ ꯆꯤꯟꯟꯅꯏꯁꯦ
ꯎꯝ
ꯏ ꯏ ꯌꯥꯖꯦ
ꯎꯝ ꯐꯔꯦ ꯐꯔꯦ ꯑꯗꯨ ꯇꯨꯝ ꯆꯔꯣ ꯑꯗꯨ ꯍ ꯊꯦꯡꯅꯔꯁꯤ ꯇꯃꯦ ꯇꯃꯦꯜ
ꯑꯆꯥꯥ